ꯑꯝꯕ
ꯇꯥꯔ
ꯀꯗꯧꯔꯝꯃꯤꯅ
ꯑꯁ ꯁ ꯄꯝꯃꯤꯅꯦ ꯅꯣꯡꯒꯗꯤ ꯅꯣꯡ ꯆꯨꯕ꯭ꯔꯥ ꯅꯣꯏꯗ
ꯍꯧꯖꯤꯛ ꯆꯨꯗꯦ ꯉꯁꯥꯏ ꯉ ꯆꯨꯔꯂꯝꯃꯦ
ꯑꯗꯨꯅꯦ ꯃꯑꯣꯡꯒꯗꯤ ꯊꯤ ꯏ ꯃꯥꯥꯜꯂꯦ ꯑꯗꯨꯒ ꯑꯣꯝꯆꯥꯛ ꯆꯥꯛꯑꯦ ꯇꯨꯝ ꯌꯥꯗꯣ ꯍꯥꯏ
ꯉꯁꯥꯏꯉꯩꯗꯤ ꯆꯨꯔꯝꯃꯦ ꯍꯧꯖꯤꯛꯀꯤ ꯇꯨꯗ꯭ꯔꯦꯠ
ꯎꯝ
ꯇꯨꯝꯃꯣꯏꯦ ꯉꯥꯏꯍꯥꯛ ꯇꯨꯝꯃꯨꯔꯦ
ꯑ
ꯍꯧꯖꯤꯛꯀꯥꯟ ꯏꯁꯥꯁꯦ ꯀꯃꯥꯏꯅ ꯑꯁ ꯅꯣꯏ ꯁꯤ ꯐꯦꯁ ꯍꯥꯏꯗꯤ ꯌꯧꯔꯛꯇꯣꯏꯅꯦꯕ ꯁꯤꯁꯦ ꯑꯦꯕ꯭ꯔꯤ ꯀꯩꯅꯣꯃꯛ ꯃꯊꯥ ꯂꯣꯏ ꯁꯥꯕꯗꯣ ꯈꯪꯕ꯭ꯔꯥ ꯃꯊꯥ ꯊꯤꯟꯁꯦ ꯍꯥꯏꯕꯗꯤ ꯀꯨꯜ ꯑꯣꯏꯅ ꯑꯣꯏꯅ ꯂꯩꯅꯕ ꯍꯣꯠꯅꯕ ꯏꯁꯥꯗ ꯌꯥꯝ ꯋꯥꯕꯗꯣ ꯈꯪꯕ꯭ꯔꯥ
ꯑꯥ
ꯑꯗꯨꯃꯥꯏꯅ ꯑꯣꯏ ꯍꯥꯏꯕ ꯁꯨꯝ ꯀꯩꯝꯇ ꯊꯣꯛꯇꯕꯁꯦ ꯊꯣꯛꯈ꯭ꯔꯗꯤ ꯄꯥꯛ ꯈꯜꯂꯣꯏꯕ ꯁꯤꯒꯨꯝꯕꯒꯤ ꯊꯕꯛꯁꯦ ꯊꯣꯛꯇ ꯕꯩꯅꯦꯕ ꯁꯤꯁꯦ ꯍꯥꯏꯗꯤ ꯊꯕꯛ ꯑꯃꯗ ꯑꯦꯇꯤ ꯁꯧꯁꯟꯗꯕꯒꯤ ꯑꯃ ꯑꯩꯁꯤ ꯉꯥꯏꯍꯥꯛ ꯉꯥꯏ ꯉꯥꯏꯍꯥꯛ ꯌꯦꯉꯝꯕꯅꯦ ꯑꯟꯗ
ꯎꯝ
ꯀꯩ ꯑꯦꯟꯁꯥꯡ ꯆꯔꯒꯦ
ꯎꯝ ꯀꯩꯅꯣ ꯍꯋꯥꯏ ꯑꯁꯥꯡꯕꯗꯣ ꯑꯗꯨ ꯆꯝꯊꯣꯡ ꯊꯣꯡꯉꯦ
ꯆꯥꯛꯀ ꯊꯣꯡꯕꯔꯣ ꯅꯪꯕꯤ
ꯑꯃꯨꯛ ꯑꯃꯨꯛ ꯊꯣꯡꯉꯦ ꯌꯥꯝ ꯊꯣꯡꯗꯦꯗ
ꯈꯦꯇ ꯍꯋꯥꯏꯗ
ꯈꯦꯆꯤꯒ ꯅꯠꯇꯦ ꯈꯦꯆꯤ ꯀꯃꯥꯏꯅ ꯇꯧꯈ꯭ꯔꯒꯦ
ꯉꯔꯥꯡ ꯅ ꯑꯩ ꯄꯤꯗꯦ ꯑꯩ ꯊꯣꯛꯇꯦ ꯑꯗꯨꯗꯤ ꯁꯥꯎꯗ ꯂꯣꯏꯔꯦ
ꯑꯣ ꯃꯃꯣꯟ ꯅ ꯄꯤꯍꯂꯔꯥ
ꯄꯤꯍꯟꯕ ꯍꯥꯏꯕꯗꯤ ꯑꯩꯈꯣꯏ ꯏꯅꯥꯎꯄꯤꯗꯤ ꯄꯤꯍꯟꯕ ꯈꯪꯗꯩ ꯍꯧꯖꯤꯛꯀꯥꯟꯗ ꯇꯜ
ꯍ ꯑꯗꯣ ꯊꯣꯛꯅꯤꯡꯗꯕꯒ ꯁꯥꯥꯎꯔꯨꯔꯣ ꯂꯩꯀꯥꯏꯅꯤꯅꯦ ꯀꯥꯏꯁꯦꯒ ꯍꯥꯏꯗ
ꯎ ꯑꯩꯈꯣꯏꯗꯣ ꯂꯩꯀꯦ ꯍꯥꯏꯖꯗꯦ ꯑꯗꯨꯗ ꯃꯥꯅ ꯑꯃꯨꯛ ꯑꯁ ꯑꯁꯄꯣꯠ ꯊꯤꯕ ꯊꯦꯗꯤ ꯍꯥꯏꯊ
ꯅꯠꯇꯦ ꯏꯕꯨꯡꯉꯣ ꯑꯩꯈꯣꯏꯗꯤ ꯐꯖꯕꯅꯤꯅ ꯄꯥꯛ ꯄꯥꯛ ꯊꯣꯛꯄꯩ ꯀꯥꯏꯖꯩ ꯊꯤ ꯀꯥꯏꯅꯒꯅꯦ ꯅꯁꯥꯗꯣ ꯍꯟꯗꯕꯤꯒ ꯇꯧꯔꯨꯅꯨ ꯑꯩꯈꯣꯏ ꯍꯧꯖꯤꯛ ꯐꯖꯊꯣꯛꯑꯦ ꯌꯥꯝ ꯐꯖꯔꯦ ꯁꯤꯅꯦ ꯅꯪꯅ ꯈꯟꯒꯗꯕꯁꯦ
ꯂꯩꯅꯤꯡꯗꯦ ꯂꯩꯔꯣ ꯂꯩꯅꯤꯡꯗꯦ ꯇꯣꯛꯑꯣ ꯑꯗꯨ ꯁꯤꯃꯗꯤ ꯍꯥꯏꯗꯤ ꯃꯤ ꯑꯃꯇꯗꯤ ꯑꯣꯏꯍꯟꯅꯤꯡꯕꯗꯣ ꯈꯪꯉꯕꯣ ꯏꯁꯥꯅ ꯏꯁꯥꯁꯦ ꯍꯥꯏꯕꯗꯤ ꯑꯩꯒꯤꯁꯨ ꯃꯨꯛꯄ ꯍꯥꯏꯕ ꯃꯨꯛꯄꯒꯤ ꯋꯥ ꯅꯠꯇꯕ ꯏꯁꯥꯗ ꯈꯤꯇꯪ ꯒ꯭ꯔꯣꯠ ꯑꯞ ꯂꯥꯛꯑꯒ ꯃꯥꯡꯉꯒ ꯑꯩꯒ ꯂꯣꯏꯅꯔꯛꯏ ꯃꯇꯝꯁꯤ ꯆꯛꯑꯕꯅꯦꯕ ꯁꯨꯃꯥꯏ ꯁꯨꯝ ꯂꯩꯔꯛꯄꯗꯤ ꯌꯥꯗꯦꯗꯅ
ꯍꯣꯏ
ꯄꯣꯇꯦꯟꯁꯤꯌꯦꯜ ꯑꯃ ꯈꯤꯇꯪ ꯄꯥꯝꯕꯥ ꯑꯗꯨꯗꯤ ꯄꯥꯝꯃꯦ ꯑꯗꯨꯗꯤ ꯎꯍꯟꯅꯤꯡꯉꯤ ꯍꯥꯏꯕꯗꯤ ꯊꯣꯡꯅꯕ ꯊꯨꯡꯅꯗꯕꯗꯨꯗꯤ ꯂꯥꯏꯕꯥꯛꯗ ꯑꯗꯨꯝ ꯇꯝꯃꯝꯝꯕꯅꯤ ꯑꯦ ꯃꯥꯗꯤ ꯁꯨꯃꯥꯏꯅ ꯇꯧꯕ ꯃꯤꯗꯤ ꯑꯣꯏꯈꯤꯀꯣꯒꯥꯏ ꯍꯥꯏꯕꯗꯣ
ꯍꯣꯏ
ꯀꯩꯅꯣ ꯇꯧꯕ ꯋꯥꯅꯤ ꯀꯦꯕ ꯅꯥꯟꯕ ꯌꯥꯎꯖꯗ꯭ꯔꯒꯁꯨ ꯃꯥ ꯐꯪꯖꯒꯦ ꯄꯥꯟꯗꯝꯗꯨ ꯐꯪꯅ ꯆꯠꯈꯤ ꯈꯣ ꯍꯥꯏꯕꯗꯣ
ꯑꯗꯣ ꯁꯨꯝꯅꯦ ꯑ ꯁꯨꯝ ꯄꯥꯔꯠ ꯇꯥꯏꯝ ꯑꯣꯏꯅ ꯄ꯭ꯔꯥꯏꯚꯦꯠꯇꯒꯨꯝꯕ ꯄꯨꯕꯗꯤ ꯍꯥꯥ ꯆꯦ ꯍꯜꯂꯣ ꯍꯜꯂꯣ
ꯄꯨꯕꯗꯩ ꯍꯧꯔꯒꯦꯅ ꯈꯜꯂꯤꯅꯦ ꯊꯥꯎꯖꯤꯟ ꯁ꯭ꯀꯨꯜꯁꯦ ꯏꯟꯇꯔꯚꯤꯌꯨ ꯌꯥꯎꯕ ꯆꯠꯄ ꯏꯟꯇꯔꯚꯤꯌꯨ ꯌꯥꯎꯕ ꯆꯠꯄꯁꯤ ꯂꯣꯏꯅ ꯆꯠꯇꯕꯒꯤ ꯈꯪꯗꯕꯅꯦꯕꯣ ꯀꯣ ꯍꯦꯛꯇ ꯈꯪꯅ ꯆꯥꯟꯅꯕ ꯄꯨꯁꯟꯅꯔꯑꯦ ꯍꯥꯏꯕꯅꯤ ꯍ ꯇꯥꯏꯌꯦ ꯇꯥꯏ ꯇꯥꯏ ꯇꯥꯏ
ꯇꯥꯏ ꯇꯥꯏ ꯃꯇꯦꯛ ꯑꯃ ꯇꯔꯦ ꯑꯣ ꯌꯥꯏ
ꯅꯪ ꯇꯥꯗ꯭ꯔꯣ
ꯇꯥꯔꯦ ꯇꯥꯔꯦ ꯇꯥꯔꯦꯕ ꯉꯁꯥꯏꯗꯅꯦꯕ ꯈꯛꯇꯪ ꯅꯨꯡꯉꯥꯏꯇꯕ ꯑꯗꯨꯏꯅꯦ
ꯄꯥꯔꯠ꯭ ꯇꯥꯏꯝ ꯄꯨꯕꯗꯣ ꯅꯪ ꯍꯥꯏꯕꯗꯣ ꯑꯩ ꯇꯥꯏꯌꯦꯕ ꯅꯪ ꯍꯥꯏꯗ
ꯑꯥ
ꯇꯥꯔꯦ ꯐꯣꯟꯗꯣ ꯈꯤꯇꯪ ꯆꯪꯖꯜꯂꯒ ꯁꯨꯝ ꯉꯥꯡꯉꯨꯕ
ꯑꯣ ꯇꯥꯔꯦ ꯇꯥꯔꯦ ꯅꯦꯋꯥꯛ ꯇꯥꯔꯦ ꯍꯜꯂꯣ ꯄꯥꯔꯠ ꯇꯥꯏꯝ ꯄꯨꯕꯗꯣ ꯌꯥꯏꯌꯦꯕ ꯑꯗꯅꯦ ꯏ ꯁꯥꯖꯦ ꯎꯝ ꯎꯝ ꯑꯗꯨꯅꯦ ꯍꯥꯏꯖꯦ ꯑꯝ ꯂꯩꯔꯦ ꯊꯕꯛꯅ ꯃꯔꯣꯜ ꯑꯃ ꯏꯟꯇꯔꯕ꯭ꯌꯨ ꯆꯠꯄꯗꯣ ꯇꯨ ꯊꯥꯎꯖꯟ ꯍꯟꯗꯛꯇꯤ ꯆꯠꯇꯦꯕ ꯇ꯭ꯋꯦꯟꯇꯤ ꯊ꯭ꯔꯤꯗ ꯇ꯭ꯋꯦꯟꯇꯤ ꯐꯣꯔꯗ ꯆꯠꯂꯝꯃꯦꯕ ꯈꯔ ꯑꯩꯗꯣ ꯑꯗꯩ ꯑꯗꯨꯝ
ꯕꯤꯠ ꯌꯥꯎꯁꯜꯂꯛꯇꯦꯌꯦ ꯇꯥꯏꯌꯦ ꯇꯥꯏꯌꯦ ꯋꯥꯔꯤꯗ ꯇꯥꯏꯌꯦꯕ
ꯆꯠꯂꯝꯕꯗꯣ ꯀꯩꯁꯨ ꯈꯜꯂꯛꯇꯕꯅꯦ ꯍꯥꯏꯕ ꯈꯜꯂꯛꯇꯕꯗꯣ ꯑꯗꯨꯝ ꯍꯥꯏꯕꯗꯤ ꯇꯜꯂꯛꯄꯗꯣ ꯈꯪꯕ꯭ꯔꯥ ꯑꯗꯨ ꯃꯥꯏꯅ ꯇꯧ